ꯑꯥ
ꯍꯥꯏꯌ
ꯀꯩꯗꯧꯕ꯭ꯔꯣ
ꯁꯝꯃꯑ ꯁꯥꯃꯟꯗꯅ ꯇꯦ ꯑꯩ ꯚꯥꯏ ꯑꯩꯒꯤ ꯈꯣꯟꯖꯦꯜ ꯇꯥꯕ꯭ꯔ ꯅꯪ ꯑꯩꯗꯤ
ꯇꯥꯏ ꯆꯞꯇꯦ ꯀꯩꯗꯧꯔꯦ꯫
ꯆꯞꯄ꯭ꯔꯥ ꯍꯥꯏꯕꯅꯤꯗ ꯑꯥꯏ ꯁꯥꯃꯟꯗꯅ ꯀꯣ ꯑ ꯇꯦꯔꯦꯁꯇ ꯉꯁꯥꯏꯗꯒꯤ ꯆꯠꯂꯒꯥ ꯕꯖꯥꯔ ꯆꯒ ꯕꯖꯥꯔ ꯆꯠꯂꯒꯥ ꯂꯥꯛꯑꯒ ꯇꯔꯦꯁꯇ ꯐꯝꯃꯒ ꯍ ꯍꯩꯕꯅꯦ ꯋꯥꯥꯏꯌꯦ
ꯃꯦ ꯉꯁꯤꯗꯤ ꯀꯣꯏꯕ ꯆꯗ꯭ꯔꯦ꯫
ꯑꯁ ꯈꯤꯇꯪꯗꯤ ꯌꯦꯡꯉꯨꯍꯦ ꯀꯩꯅꯣ ꯑ ꯒꯥꯔꯗꯦꯟ ꯃꯆꯥ ꯑꯃꯒꯣ
ꯑꯥ
ꯆꯠꯂꯒ ꯑꯩꯈꯣꯏꯅꯤ ꯑꯁ ꯋꯥꯔꯦ ꯑꯩ ꯌꯥꯝ ꯋꯥꯏꯌꯦꯕ ꯚꯥꯏ ꯀꯣꯏꯕꯒ ꯉꯝꯗꯦ꯫ ꯇꯥꯕ꯭ꯔꯣ꯫
ꯁꯥꯗ꯭ꯔꯣ꯫
ꯑꯣ ꯑꯗꯨ ꯁꯥꯕꯒꯤꯅꯦ ꯑꯩꯅ ꯉꯝꯗꯦ ꯍꯥꯏꯕꯗꯨ ꯁꯥꯕꯒꯤ꯫ ꯀꯣ ꯀꯣꯏꯕ ꯆꯠꯄ ꯉꯝ ꯉꯝꯗꯦꯕ ꯋꯥꯏꯌꯦꯕ꯫
ꯑꯥ ꯏꯔꯣꯏꯕ ꯆꯠꯄ ꯌꯥꯗ꯭ꯔꯣ ꯅꯣꯏꯗꯤ ꯍꯤ꯫
ꯑꯗꯨꯒꯤ ꯏꯆꯦ ꯈꯣꯏꯅꯤ ꯑꯁ ꯀꯩ ꯀꯟꯅꯥꯗꯦ ꯏꯟꯁꯦꯡ ꯏꯟꯁꯥꯡꯒꯨꯝꯕ ꯀ꯭ꯔꯤ ꯀ꯭ꯔꯥ ꯂꯩꯔꯒ ꯊꯣꯛꯈ꯭ꯔꯁꯦ ꯑꯥꯏ ꯏꯟꯁꯥꯡꯒꯨꯝꯕ ꯂꯩꯔ ꯊꯣꯛꯈ꯭ꯔꯝꯅꯤ ꯑꯃꯨꯛꯀ꯫ ꯋꯥꯃꯟꯗꯅ ꯀꯥꯅꯗꯦ
ꯅꯪꯗꯤ ꯐꯝꯃ ꯂꯩꯔꯦ꯫
ꯆꯥꯛ ꯇꯣꯛꯑꯒ ꯀꯩꯗꯧꯔꯨꯅꯤ ꯑꯗꯨꯝ ꯐꯝ ꯂꯩꯔꯦ ꯁꯥꯕꯅꯤꯅ꯫
ꯅ ꯑꯩꯈꯣꯏꯗꯤ ꯆꯤꯡꯒꯤ ꯑꯥ ꯑꯥ ꯀꯩꯅꯣꯔꯣꯝꯗꯒꯤ ꯄꯨꯔꯛꯄ ꯆꯤꯡꯒꯤ ꯏꯟꯁꯥꯡ ꯂꯧꯕ ꯆꯠꯂꯦꯕ ꯉꯁꯤꯗꯨ꯫ ꯑ ꯀꯔꯤ ꯀꯔꯤꯔ ꯍꯣꯏ ꯑꯗꯨꯝ ꯂꯞꯐꯣꯏꯒꯨꯝꯕ ꯑꯛꯄ꯭ꯔꯥ ꯅꯠꯇ꯭ꯔꯒ ꯀꯃꯥꯏꯟ ꯇꯧ ꯒꯦ ꯀꯩꯅꯣ ꯌꯣꯟꯐꯝ ꯂꯩꯕ꯫
ꯑꯣ ꯌꯣꯂꯞ ꯄꯥ ꯑꯣ ꯌꯣꯕ ꯐꯝꯗ ꯂꯧꯕ ꯆꯠꯄꯥ ꯑꯣ꯫
ꯑ ꯑꯩ ꯆꯥꯛ ꯂꯥꯝꯕ ꯍꯧꯔꯦ꯫
ꯄꯨꯡ ꯀ꯭ꯌꯥꯗ ꯍꯧ
ꯀ꯭ꯌꯥꯗ ꯍꯧꯒꯠꯀꯦ ꯕꯣꯜ ꯌꯦꯡꯕ ꯅꯪꯅꯤꯉꯥꯏ ꯍꯧꯒꯠꯂꯤꯅꯤꯅꯦ꯫ ꯃꯉꯥ ꯑꯥꯏ ꯃꯉꯥ ꯑꯩꯈꯣꯏꯗꯤ ꯃꯉꯥꯗꯩ ꯌꯦꯡꯕ ꯍꯧꯗ꯭ꯔꯦ꯫ ꯃꯉꯥ ꯃꯤꯅꯤꯠ ꯐꯣꯔꯇꯤ ꯊ꯭ꯔꯤꯗ ꯍꯧꯔꯦ꯫
ꯑꯣ꯫
ꯑꯣ ꯑꯩꯗꯤ ꯑꯁ ꯃꯉꯥꯒꯤꯗꯣ ꯌꯦꯡꯗꯦ꯫ ꯎꯝ ꯑꯥꯁ ꯌꯦꯡꯕꯗꯤ ꯌꯥꯝ ꯅꯨꯡꯉꯥꯏꯌꯦꯕꯀꯣ
ꯎꯝ꯫
ꯑꯥꯁ ꯅꯣꯏꯅ ꯑꯃꯗꯨꯗꯤ ꯌꯥꯝ ꯄꯪꯉꯦꯗ ꯍ ꯃꯃꯤꯡꯕꯨ ꯄꯥꯅꯤꯡꯗꯦ ꯄꯪꯃꯟꯕꯒꯤ꯫
ꯎ
ꯃꯗꯨꯗꯤ ꯑꯩꯒꯤ ꯑꯩꯒꯤ ꯑꯩꯅ ꯄꯥꯝꯕ ꯐꯦꯟꯁꯨꯗꯤ ꯍꯩꯌꯦꯍꯦ
ꯑ ꯍꯣꯏ ꯑꯗꯨꯕꯨꯗꯤ ꯎꯝ ꯕ꯭ꯔꯦꯛ ꯇꯥꯑꯗ꯭ꯔꯤꯉꯩꯗ ꯃꯥꯗꯣ ꯆꯪꯗꯦꯕ
ꯍꯣꯏ ꯍꯣ ꯍꯣꯏ ꯑꯩꯗꯤ ꯃꯥ ꯉꯁꯤ ꯁꯥꯟꯅꯔꯔꯣꯏꯗ꯭ꯔꯥ ꯏ ꯂꯩꯕꯅꯤꯕꯅꯦ ꯑꯁ ꯍꯥꯏꯕꯗꯤ ꯃꯥꯒꯤ ꯐꯦꯟꯁ ꯌꯥꯝꯅ ꯃꯥ ꯁꯥꯟꯅꯕ ꯌꯦꯡꯕ ꯂꯥꯛꯄ ꯃꯤ ꯌꯥꯝ ꯌꯥꯎꯗꯣꯏꯅꯦ ꯅꯠꯇ꯭ꯔꯣ ꯇꯤꯀꯦꯠ ꯀꯛꯄ ꯃꯣꯏꯗꯤ ꯃ ꯍꯣꯏ ꯃꯣꯏꯗꯤ ꯒꯦꯝ ꯍꯥꯏꯕꯁꯦ ꯆꯪꯗꯕ ꯌꯥꯗꯦ ꯌꯥꯗꯤ ꯃꯥꯒꯤ ꯐꯦꯟꯁꯤ ꯌꯥꯝꯅ ꯃꯥꯒꯤꯗꯃꯛ ꯍꯥꯏꯅ ꯇꯤꯛꯀꯦꯠ ꯀꯛꯒ ꯂꯩꯕꯁꯤꯅꯦꯕꯀꯣ ꯑꯗꯣ ꯌꯦ ꯁꯥꯟꯅꯗ꯭ꯔꯗꯤ ꯀꯛꯄꯒꯤ ꯀꯩꯅꯣ ꯃꯥꯡꯗꯣꯏꯅꯦꯕ
ꯍꯣꯏ ꯍꯣꯏ ꯑꯗꯨꯅꯦ
ꯑꯩꯗꯤ ꯃꯃꯥ ꯁꯥꯟꯅꯗꯩꯗꯤ ꯌꯦꯡꯅꯤꯡꯗꯦ
ꯑꯩꯁꯨ ꯃꯥ ꯁꯥꯟꯅꯗꯦ
ꯍ ꯍꯅꯥꯗ ꯄ ꯂꯩꯗ ꯂꯩꯥꯏꯕꯅꯦ ꯑꯗꯨꯗꯤ ꯃꯥꯁꯤꯅꯔꯗꯤ ꯃꯥ ꯃꯥꯒꯤ ꯇꯧꯔꯛꯄꯗꯣ ꯀꯃꯥꯏꯅ ꯇꯧꯔꯛꯀꯦꯔꯥ ꯍꯥꯏꯅ ꯑꯗꯨꯝ ꯑꯩꯅ ꯑ ꯋꯥꯈꯜ ꯇꯥꯅ ꯈꯟꯕ ꯍꯤꯔ ꯈꯪꯗꯦ ꯌꯦꯡꯅꯤꯡꯕꯗꯨꯣ ꯐꯥꯎꯋꯦꯕ
ꯑꯩꯗ ꯃꯥ ꯌꯥꯝ ꯈꯪꯗꯦ ꯍꯥꯏꯕꯅ ꯈꯪꯗꯦꯕꯀꯣ ꯑꯩꯁꯨꯣ ꯃꯣꯏ ꯁꯥꯟꯅꯕ ꯍꯧꯕ ꯀꯥꯟꯅ ꯌꯦꯡꯉꯦꯕ
ꯗ ꯌꯦꯔ ꯋꯥ
ꯃꯣꯏ ꯄꯥꯔꯁ ꯁꯅ ꯃꯤꯅꯤꯠ ꯀꯌꯥꯁ ꯆꯠꯂꯒꯦ ꯐꯪꯃꯦ
ꯑꯣ ꯃꯣꯏꯁꯨ
ꯏꯟꯇꯔꯦꯛ ꯍꯧꯗꯨꯅ ꯌꯦꯡꯗꯦꯕ ꯑꯩꯗꯣ ꯑꯗꯨꯒꯤ ꯃꯥꯁꯨꯅꯥ ꯗꯦ ꯍꯥꯏꯕꯁꯦ ꯈꯪꯗꯦꯕ ꯑꯗꯨꯒꯤ ꯄꯦꯅꯦꯜꯇꯤ ꯀꯧꯍꯜꯂꯤꯗꯅ
ꯍꯣꯏ ꯍꯣꯏ ꯀ ꯍ ꯃꯅꯦ
ꯐꯥꯔꯁ ꯒꯣꯜ ꯆꯪꯕꯗꯨꯁꯨ ꯃꯣꯏ ꯕ꯭ꯂꯣꯛ ꯇꯧꯔꯒ ꯂꯦꯞꯄꯤꯅ ꯐꯥꯁ ꯐꯣꯔ ꯀꯥꯎꯕ ꯅꯨꯄꯥꯗꯣ ꯃꯥ ꯀꯥꯎꯗꯣꯏꯔꯥ ꯈꯜꯂꯒ ꯂꯩꯕꯅꯦ ꯑꯗꯣꯃ ꯀꯥꯎꯗ꯭ꯔꯦ
ꯑꯁ ꯉꯁꯤꯗꯤ ꯃꯥꯅ ꯀꯥꯎꯕꯁꯨ ꯌꯥꯝ ꯍꯩꯌꯦꯔ ꯑꯃꯗꯣ ꯑꯩꯒꯤ ꯐ꯭ꯔꯦꯟꯁꯇꯣ
ꯎꯝ ꯎꯝ
ꯌꯥꯝ ꯅꯩꯔꯦ ꯆꯪꯗ꯭ꯔꯣ ꯐꯖꯗ꯭ꯔꯣ ꯏꯅꯦ ꯍꯣꯏ ꯍꯥꯏꯌꯦꯦ
ꯃꯃꯤꯡꯉ ꯑꯗ ꯈꯔ ꯈꯔ ꯈꯔ ꯆꯠꯄꯅꯦ
ꯊꯅ ꯑ ꯀꯩꯅꯣ ꯗꯤ ꯃꯔꯤꯌꯥꯟ ꯍꯥꯏꯔ ꯑꯣ
ꯑꯗꯨꯝꯅ ꯄꯥꯜꯂꯗꯤ ꯁꯥꯟꯅꯗ꯭ꯔꯦꯗꯅ ꯂꯁꯤ ꯌꯥꯗꯕꯤ ꯑ ꯂꯁꯕ ꯍꯥꯏꯗꯤ ꯂꯥꯁ ꯋꯥꯔꯜ ꯀꯞꯇꯗꯒꯤ ꯃꯥ ꯁꯥꯟꯅꯗ꯭ꯔꯤꯕꯀꯣ
ꯎꯝ
ꯗꯤꯁ ꯋꯥꯔꯜ ꯀꯞꯗꯤ
ꯦ ꯍꯥꯏꯕ ꯑꯣ ꯃꯥ ꯌꯥꯎꯔꯤ ꯐꯖ ꯍꯣꯏꯅꯦ ꯑꯁ ꯑꯩꯈꯣꯏꯗꯤ ꯆꯥꯛ ꯌꯦꯟꯁꯥꯡꯗꯣ ꯊꯣꯡꯕ ꯊꯦꯡꯗꯣꯏꯅꯤꯅ ꯇꯧꯐꯝ ꯇꯥꯕ꯭ꯔꯣ
ꯎꯝ
ꯇꯧꯐꯝ ꯈꯪꯗꯕꯒꯤ ꯃꯊꯛꯇ ꯐꯝꯃꯒ ꯂꯩꯕꯅꯦ
ꯎꯝ ꯁꯥꯏ
ꯅꯨꯡꯁꯥꯗꯤ ꯌꯥꯝ ꯉꯁꯤꯗꯤ ꯌꯥꯝ ꯏꯪꯉꯦ ꯑꯩꯅ ꯃꯊꯛꯇ ꯂꯩꯕꯁꯦ ꯑꯗꯨꯝ ꯍ ꯀꯔꯤ ꯍꯥꯏꯇꯥꯔꯦ ꯅꯨꯡꯁꯤꯠ ꯂꯥꯛꯄꯗꯣ ꯌꯥꯝꯅ ꯅꯨꯡꯉꯥꯏꯅ ꯍꯨꯝꯔꯛꯄꯗꯣ
ꯑꯁ ꯉꯔꯥꯡꯗꯣ ꯀꯦ ꯑꯃꯨꯛꯁꯨ ꯁꯥꯕ꯭ꯔꯥ ꯁꯥꯕꯒꯤꯀꯣ ꯑꯩꯗꯣ
ꯑꯝ
ꯑ ꯃꯈꯥ ꯇꯨꯝꯕꯅꯤꯅ ꯑꯩꯗꯤ ꯐ꯭ꯂꯣꯔꯗ ꯇꯨꯝꯕꯅꯤꯅ ꯑꯗꯨꯒꯤ ꯀꯩꯅꯣꯝ ꯂꯣꯏ ꯂꯧꯊꯣꯛꯑꯦ ꯑꯗꯨꯒ ꯑ ꯃꯊꯪꯛꯇ ꯐ꯭ꯂꯣꯔꯗ ꯖꯔꯦꯛ ꯌꯧꯍꯟꯗꯕꯤꯗ ꯐꯣꯅꯤ
ꯔꯅꯤꯒꯨꯝꯕ
ꯑꯗꯨꯒꯨꯝꯕ ꯃꯊꯛꯇ ꯂꯣꯏ ꯊꯝꯃꯨꯈꯩꯗꯅ ꯕꯀꯦꯠ ꯃꯔꯤ ꯃꯥ ꯍꯩꯖꯤꯜꯂꯕꯅꯤ ꯑꯦꯁ ꯑꯩꯁꯤꯅꯦꯀꯣ ꯄꯨꯂꯠ ꯊꯣꯛꯍꯟꯕꯅꯦ ꯀꯩꯀꯥꯗ
ꯑꯗꯨꯃꯥꯏꯅ ꯇꯧ ꯍꯡꯗꯦ
ꯈꯔꯕꯨꯗꯤ ꯏꯪꯕꯀꯣ ꯑꯗꯨ ꯑꯣꯏꯔꯁꯨ ꯏꯁꯥꯕꯨꯗꯤ ꯏꯪꯉꯦ ꯑꯗꯨꯒꯩꯅ ꯊꯦꯡꯉ ꯀꯥꯏꯅ ꯁꯥꯕꯗꯣ ꯊꯦꯡꯉꯗꯤ ꯑꯗꯨꯃꯥꯏꯅ ꯇꯧꯔꯤꯕ ꯑꯗꯨꯒꯤ
ꯅꯣꯏꯁꯨ ꯌꯥꯔꯗꯤ ꯑꯦꯁꯤꯒꯨꯝꯕ ꯂꯧꯅꯤꯡꯉꯥꯏ ꯇꯧꯕꯅꯦ
ꯄ
ꯔꯦꯟ ꯇꯧꯕ ꯌꯥꯏ ꯍꯥꯏꯕ ꯅꯠꯇ꯭ꯔꯣ
ꯑꯦ ꯌꯥꯝꯕ
ꯄꯗꯤ ꯑꯗꯣꯁ ꯄꯅꯤꯡ ꯑꯗꯨꯣꯒꯄꯗꯤ꯭ꯔꯦ ꯎꯝ
ꯃꯐꯝꯁꯨ ꯀꯥꯏꯅ ꯃꯣꯏ ꯑꯦ ꯁꯤ ꯍꯥꯞꯅꯤꯡꯉꯥꯏ ꯑꯣꯏꯕꯒꯤ ꯃꯣꯏ ꯁꯦꯝꯍ ꯍꯧꯗꯦꯕꯀꯣ
ꯑꯣ
ꯑꯗꯨꯒꯤ ꯃꯄꯥꯟꯗ ꯃꯣꯏ ꯑ ꯑꯃ ꯀꯩꯅꯣ ꯀꯩ ꯍꯥꯏꯔꯤꯅꯣ ꯑꯦ ꯅꯨꯡꯁꯤ ꯀꯝ ꯊꯧꯅꯤꯉꯥꯏ ꯑꯃ ꯂꯩꯕꯀꯣ ꯕꯣꯛꯁꯀꯨꯝꯕ ꯂꯩꯕꯗꯣ ꯈꯪꯕ꯭ꯔꯥ ꯑꯗꯨ ꯑꯗꯨ ꯁꯝꯐꯝꯗꯨ ꯂꯩꯗꯦꯕ ꯈꯪꯗꯦ ꯃꯣꯏꯒꯤ ꯑꯩꯁꯤ ꯃꯅꯨꯡꯒꯤ ꯅꯨꯡꯁꯤꯠ ꯁꯥꯕꯗꯣ ꯃꯣꯏ ꯆꯤꯡꯊꯣꯛꯅꯤꯡꯉꯥꯏ ꯑꯃ ꯂꯩꯕꯗꯣ ꯐꯦꯟꯒꯨꯝꯕ ꯒ꯭ꯔꯨ ꯒ꯭ꯔꯨ ꯒ꯭ꯔꯨ ꯇꯧꯕꯗꯣ ꯍꯣꯏ ꯑꯗꯨꯒꯨꯝꯕ ꯍꯣꯏ ꯑꯗꯨꯒꯨꯝꯕꯗꯨ ꯊꯝꯐꯝ ꯂꯩꯗꯦꯕ ꯑꯗꯨꯒꯤ ꯑꯣꯗꯨꯗꯨ ꯂꯩꯔ ꯗꯤ ꯌꯥꯕ ꯑꯗꯣ ꯃꯣꯏ ꯌꯨꯝꯁꯦ ꯑꯗꯨꯃꯥꯏꯅ ꯊꯝꯅꯤꯉꯥꯏ ꯁꯥꯕꯤꯗꯕ ꯑꯗꯨꯗꯒꯤ ꯑꯩꯅ
ꯈꯪꯗꯦꯗ ꯈꯪꯗꯦ ꯁꯥ ꯂꯛꯑꯗꯤ ꯅꯣꯡ ꯆꯨꯕ ꯍꯧꯔꯅꯤ
ꯑꯗꯨꯗꯤ ꯈꯔ ꯐꯥꯔꯛꯇꯧ ꯃꯥꯜꯂꯦ
ꯀꯩꯅꯣ ꯇꯧꯔꯣ ꯔꯦꯟ ꯈꯔ ꯍꯣꯡꯕꯗ ꯊꯤꯔꯒ ꯔꯦꯟ ꯍꯣꯡꯕ ꯊꯤꯔꯒ ꯀꯩꯅꯣ ꯇꯧꯕꯅ ꯐꯠꯇ꯭ꯔꯣ
ꯔꯦꯟ ꯍꯣꯡꯅꯤꯡꯉꯥꯏꯁꯨ ꯊꯤꯕ ꯆꯠꯄꯅꯦ ꯈꯔ ꯇꯥꯏꯁꯦ ꯏꯇꯣꯝꯇꯁꯨ ꯆꯠꯄ ꯌꯥꯗꯦ
ꯔꯦꯟꯗꯣ ꯂꯤꯁꯤꯡ ꯃꯉꯥꯒꯨꯝꯕ ꯊꯤꯔꯗꯤ ꯀꯩꯅꯣ ꯊꯝꯕ ꯌꯥꯔꯦꯅꯥ ꯑꯦꯁꯤꯒꯨꯝꯕ
ꯑꯁꯤꯁꯨ ꯊꯝꯕꯗꯤ ꯌꯥꯏꯀꯣ ꯃꯩ ꯃꯩꯒꯤ ꯃꯃꯜ ꯄꯤꯅꯦꯕꯀꯣ ꯑꯗꯣ ꯑꯣꯏꯔꯁ ꯁꯨ ꯑꯃꯨꯛꯀ ꯍꯣꯡꯉꯒ ꯑꯃꯨꯛ ꯊꯤꯕ ꯗꯤꯄꯣꯖꯤꯠ ꯑꯃꯨꯛ ꯊꯤꯕꯗꯣ ꯑꯗꯨ ꯄꯩꯁꯥ ꯆꯪꯉꯏꯕꯀꯣ ꯑꯗꯨꯒꯤ
ꯍꯣꯏ ꯑꯗꯨꯕꯨꯗꯤ ꯑꯗꯨ ꯑꯣꯏꯕꯀꯣ ꯑꯃꯨꯛꯀ
ꯎꯝ
ꯑꯩꯈꯣꯏ ꯂꯩꯀꯥꯏꯗ ꯂꯩ ꯑꯥ ꯀꯔꯤ ꯍꯥꯏꯁꯤꯔꯥ ꯁꯅꯥꯔꯩꯒꯤ ꯇꯥꯏꯞꯇ ꯁꯥꯠꯄ ꯑꯃꯒ ꯌꯥꯝ ꯅꯨꯡꯁꯤꯕ ꯑꯃ ꯁꯥꯠꯇ ꯂꯩꯌꯦ ꯑꯁ ꯂꯥꯞꯅ ꯂꯥꯞꯅ ꯁꯥꯠꯂꯁꯨ ꯑꯗꯨꯝ ꯌꯦꯡꯕ ꯅꯨꯡꯉꯥꯏꯕꯗꯣ ꯑꯩ ꯇꯦꯔꯦꯁ ꯃꯊꯛꯇ ꯀꯥ ꯑꯁ ꯑꯩ ꯈꯛꯇ ꯑꯣꯏꯗꯕ ꯃꯥꯜꯂꯦ ꯃꯤꯅ ꯁꯥꯔꯤꯁꯦ ꯑꯩꯅ ꯑꯗꯨꯝ ꯌꯦꯡꯉꯦꯕ ꯑꯗꯨꯝꯕ ꯇꯦꯔꯦꯁꯇ ꯀꯥꯔ ꯃꯤ ꯌꯦꯡꯕꯅꯦꯕ ꯃꯤꯁꯤꯡꯁꯨ ꯐꯨꯔꯤꯠ ꯀꯨꯝꯕꯥꯗ ꯊꯣꯛꯑꯒ ꯎꯃꯪꯒꯤ ꯃꯅꯥꯛꯇ ꯎꯃꯪ ꯈꯔ ꯌꯥꯝꯃꯤꯅꯦ ꯑꯩꯈꯣꯏ ꯂꯩꯀꯥꯏꯗꯤ
ꯎꯝ
ꯑꯗꯨ ꯃꯣꯏꯁꯨ ꯑꯗꯨꯝ ꯐꯝꯃꯒ ꯂꯩꯅꯩꯌꯦ ꯍꯣꯏꯁꯨ ꯑꯣ ꯍꯟꯗꯛꯇꯤ ꯌꯥꯗꯕ ꯍꯣꯏ ꯃꯣꯏꯁꯨ ꯋꯥꯗꯤ ꯋꯥꯕ ꯃꯥꯜꯂꯦ
ꯎꯝ ꯀꯌꯥꯃꯨꯛꯁꯨ ꯁꯥꯕ꯭ꯔꯥ ꯌꯦꯡꯕ
ꯅꯣꯏ ꯏꯁꯥ ꯑꯗꯨꯝ ꯁꯥꯒꯠꯄꯀꯣ ꯅꯝ ꯅꯝ ꯅꯝ ꯂꯥꯎꯕ
ꯉꯔꯥꯡꯗꯣ ꯐ꯭ꯂꯣꯔꯗꯣ ꯏꯪꯉꯦꯕ ꯈꯣꯡꯅ ꯊꯦꯡꯕ ꯑꯗꯣ ꯗꯥꯏꯔꯦꯛ ꯑꯩꯈꯣꯏ ꯕꯗꯤꯅ ꯇꯥꯁꯁꯨꯔꯗꯤ
ꯍꯣꯏ
ꯐꯪꯗꯦ ꯉꯔꯥꯡꯗꯣ ꯑꯥ ꯀꯩꯅꯣ
ꯅꯣꯡ ꯂꯥꯛꯅꯤꯉꯥꯏ ꯈꯔ ꯃꯥꯡꯉꯒ ꯂꯩꯕꯅꯦꯕꯀꯣ ꯑ ꯅꯣꯡꯗꯤ ꯃꯪꯗꯤ ꯃꯪꯕꯅꯦ
ꯅꯣꯡꯂꯛꯑꯦ ꯍꯥꯏꯅ ꯁꯨꯝ ꯂꯪꯂꯪꯂꯛꯇꯣꯏꯅꯦ
ꯑꯥ ꯇꯧꯗꯤ ꯇꯧꯋꯤ ꯅꯣꯡ ꯉꯁꯤꯁꯨ ꯃꯪꯉꯦ ꯑꯗꯨ ꯃꯪꯉꯁꯨ ꯅꯣꯡ ꯂꯥꯛꯇꯕꯀꯣ ꯁꯤꯔꯁꯨ ꯀꯣ ꯃꯪꯗꯤ ꯑꯗꯨꯝ ꯃꯪꯕ ꯑꯗꯨꯕꯨ ꯁꯨꯡꯂꯥꯛ ꯂꯥꯛꯇꯕ ꯈꯈꯣꯏꯗ ꯑꯣꯏꯕ ꯑꯁꯤꯁꯨ ꯅꯣꯡ ꯌꯥꯝ ꯃꯪꯉꯦꯕ ꯑꯗꯨꯕꯨ ꯅꯣꯡꯒꯤꯁꯨ ꯂꯥꯛꯂꯛꯇꯦ
ꯎꯝ
ꯂꯥꯛꯀꯦ ꯂꯥꯛꯀꯦ ꯇꯧꯔ ꯂꯥꯛꯇꯕ ꯀꯣꯏꯗꯧꯑꯦꯕ
ꯍꯣꯏ ꯅꯣꯏꯅ ꯈꯔ ꯐꯗꯤ ꯐꯔꯝꯅꯤꯃ ꯄꯥꯝꯕꯤ ꯈꯔ ꯂꯩꯕꯅꯤꯅ
ꯍꯣꯏ ꯄꯥꯝꯕꯤꯕꯨꯗꯤ ꯂꯩꯌꯦ ꯑꯗꯨ ꯈꯪꯗꯦ ꯂꯩꯔꯁꯨ ꯄꯥꯟꯕꯤ ꯂꯩꯌꯦ ꯍꯥꯏꯖꯕ ꯋꯥꯅꯤ ꯁꯤꯗ ꯂꯩꯕ ꯄꯥꯝꯕꯤꯁꯨ ꯅꯨꯡꯁꯤ ꯀ ꯂꯦꯡꯉꯣ ꯌꯥꯗꯦꯗ ꯇꯥꯔꯣ ꯌꯦꯦꯡꯉꯣ ꯌꯥꯗꯕ ꯅꯨꯡꯁꯤꯠ ꯉꯥꯛꯇꯅꯦꯕ
ꯅꯨꯡꯁꯤꯠꯁꯨ ꯀꯣ ꯏꯪꯕ ꯂꯥꯛꯇꯕꯀꯣ ꯁꯥꯕꯇꯪ ꯂꯥꯛꯄꯒꯤꯅꯀꯣ
ꯍꯣꯏ ꯍꯣꯏ ꯑꯗꯨ ꯃꯥꯥꯏ ꯎꯝ ꯅꯣꯏꯒ ꯑꯩꯈꯣꯏꯒ ꯈ ꯆꯞ ꯃꯝ ꯃꯥꯜꯂꯦ ꯑꯁꯤꯁꯤꯗꯤꯀꯣ ꯐꯤꯜ ꯂꯥꯏꯠꯗꯣ ꯊꯥꯔꯇꯤ ꯑꯦ ꯐꯣꯔꯇꯤ ꯐꯤꯜ ꯂꯥꯏꯠ ꯑꯗꯨ ꯉꯥꯛꯇꯅꯦ
ꯑꯁ ꯀꯌꯥꯃꯨꯛꯁꯨ ꯁꯥꯕ꯭ꯔꯥ ꯉꯁꯤꯁꯦ ꯀꯌꯥ ꯂꯩꯕ꯭ꯔꯥ ꯈꯪꯗꯦ ꯐꯣꯔꯇꯤ ꯋꯥꯟ ꯎꯑꯦ
ꯑ ꯑꯩꯈꯣꯏꯗꯤ ꯀꯌꯥ ꯂꯩꯕ꯭ꯔꯥ ꯈꯪꯗꯦ ꯑꯩꯈꯣꯏꯁꯨ ꯑꯩꯈꯣꯏꯗꯤ ꯑꯗꯨꯃꯛꯇꯤ ꯌꯧꯗꯦꯍꯦ ꯅꯣꯏꯒꯤꯅ ꯍꯦꯜꯂꯦ ꯑꯩꯈꯣꯏꯗꯤ ꯊꯥꯔꯇꯤꯒꯨꯝꯕ ꯈꯛꯅꯦꯈꯣꯏꯗꯤ ꯑꯣ ꯅꯣꯏꯒꯤꯗꯤ ꯑꯗꯨꯗꯤ ꯀꯅꯥꯗ ꯍꯣꯏ ꯍꯣꯏ ꯚꯕꯥꯏ ꯏꯆꯦ ꯀꯣ ꯇꯧꯔꯛꯑꯦ
ꯄꯥꯏꯒꯦꯔꯥ ꯑꯗꯨꯗꯤ
ꯄꯥꯏꯌꯦꯀꯣ
ꯍꯣꯏ ꯍꯣꯏ ꯐꯔꯦ ꯐꯔꯦ ꯎꯝ
ꯑꯣ ꯍ ꯄꯔꯦ ꯄꯔꯦ
ꯎꯝ